ꯍꯜꯂꯣ ꯀꯃꯜ ꯎꯝ
ꯊꯅꯅ ꯁ꯭ꯀꯨꯜ ꯍꯥꯏꯔꯛꯑꯣꯁꯦ ꯒꯦꯝ꯭ꯂꯤꯡꯒ ꯕꯦꯠ ꯇꯤꯡꯒ ꯀꯔꯤ ꯈꯦꯠꯅꯩ
ꯒꯦꯝꯕ꯭ꯂꯤꯡ ꯒꯦꯝꯕ꯭ꯂꯤꯡ ꯦꯝꯕꯂꯤꯡ ꯒꯦꯝꯕꯜ ꯒꯦꯝꯕꯜ ꯍꯥꯏꯗꯥꯏꯅꯦ ꯒꯦꯝꯕ꯭ꯂꯤꯡ ꯍꯥꯏꯕ꯭ꯔꯣ
ꯦꯝꯕꯜ ꯦꯝꯂꯤꯡ ꯦꯝꯂꯤꯡꯅ ꯑꯥꯏ ꯑꯦꯟꯖꯤ ꯕꯜ
ꯃ ꯃꯍꯣꯅꯤꯕ ꯁꯝꯅ ꯍꯥꯏꯔꯕꯗ ꯑꯩꯈꯣꯏꯒꯤ ꯔꯤꯛꯁ ꯂꯧꯖꯕꯗ ꯏꯁꯥꯗ
ꯎꯝ
ꯄꯩꯁꯥꯒꯨꯝꯕ ꯒꯦꯝꯒꯨꯝꯕ ꯑꯗꯒꯤ ꯑꯇꯩꯗ ꯁꯥꯗꯔꯒ ꯄꯩꯁꯥ ꯇꯧꯊꯣꯛꯑꯒ ꯕ꯭ꯔꯔꯤꯦꯛ ꯌꯥꯧꯖꯕꯗꯣ ꯆꯥꯔꯖ ꯀꯩꯅꯣ ꯇꯧꯔꯒ
ꯆꯥꯟꯁꯤꯃꯗꯅꯦꯕ ꯎꯝ ꯗꯦꯇꯤꯡꯁꯤꯗꯤ ꯌꯥꯎꯗꯦꯕ ꯑꯗꯨꯃꯥꯏꯅ ꯆꯥꯅꯁꯦꯡꯕꯗ ꯃꯥꯗꯤ ꯁꯨꯝ ꯁꯣꯏꯔꯛꯄ ꯌꯥꯏ ꯀꯥꯏꯅ
ꯋꯥꯔꯔ
ꯏꯃꯥꯟꯔ ꯃꯥ ꯂꯩꯒ
ꯕꯦꯠꯇꯤꯡꯒꯗꯤꯁꯨ ꯆꯥꯔꯁꯨ ꯌꯦꯡꯉꯤꯗꯅ
ꯎꯝ ꯗꯥꯎ ꯌꯦꯡꯗꯣꯏꯅꯦꯕ ꯑꯗꯨꯁꯨꯂꯛꯇ ꯂꯩꯔꯦꯕ
ꯇꯤꯝ ꯑꯅꯤ ꯊꯥꯅꯕꯁꯤꯗ ꯅꯪꯒꯤ ꯍꯣꯏ ꯂꯛꯇ ꯂꯩꯔꯦꯕ ꯀꯥꯕ ꯃꯤꯗꯨꯅ ꯀꯥꯔꯗꯣꯏꯅꯤ ꯒꯦꯝꯕꯜ ꯍꯥꯏꯔꯤꯁꯨ ꯅꯪ ꯗꯥꯎ ꯌꯦꯡꯗꯣꯏꯅꯦ
ꯑꯗ ꯌꯦꯕꯜꯁꯤꯅ ꯃꯁꯥꯅ ꯁꯥꯟꯅꯗꯣꯏꯔꯕ
ꯍꯒ ꯎ ꯀ ꯁꯥ ꯁꯥꯟꯅꯕꯔꯗꯤ ꯀꯩꯅꯣ ꯅꯪ ꯀꯥ ꯊꯥ ꯍꯗ ꯀꯣ ꯊꯥꯅ
ꯑ ꯃꯤ ꯖꯋꯥꯔ ꯁꯅ ꯀꯗ ꯃꯥ ꯖꯨꯍꯥꯔꯗꯨꯣ ꯃꯁꯥꯅ ꯁꯥꯟꯅꯩꯗꯅ ꯄ꯭ꯂꯦꯗꯣ ꯄꯩꯁꯥꯁꯨ ꯃꯥ ꯊꯥꯏꯗꯅ
ꯑꯗꯩ ꯍꯣꯏ ꯏꯃꯥꯕꯨꯗꯤ ꯈꯔꯗꯤ ꯃꯥꯟꯗꯦ ꯟꯒꯦꯝꯕꯜ ꯍꯥꯏꯗꯨꯅ ꯇꯗꯥꯎꯗ ꯋꯥꯅꯤꯅ ꯌꯦꯡꯕꯅꯦꯅꯣ ꯂꯗ ꯈꯟꯗꯕꯤꯗ ꯑꯗꯨ ꯕꯦꯠꯇꯤꯡ ꯍꯥꯏꯁꯤ ꯅꯪ ꯍꯥꯏꯐꯦꯠꯗꯤ ꯈꯪꯅꯤꯤꯗꯅ ꯕꯦꯠꯇꯤꯡ ꯍꯥꯏꯔꯤꯁꯤꯗꯤ ꯑꯃꯒ ꯃꯤ ꯑꯅꯤꯒ ꯊꯥꯕꯗꯨꯅꯦ ꯕꯦꯠ ꯍꯥꯏꯔꯤꯁꯤꯗꯤ ꯑ ꯀꯝꯄꯤꯌꯔ ꯇꯧꯔ ꯊꯥꯕꯗꯨꯅꯦ ꯑꯗꯨꯅꯪ ꯐꯨꯠꯕꯣꯜꯗ ꯑꯣꯏꯔꯣ ꯁꯨꯃꯥꯏꯅ ꯑꯃ ꯇꯥꯔꯦ ꯇꯤꯝ ꯑꯅꯤ ꯇꯥꯕ ꯃꯇꯝꯗ ꯇꯤꯝ ꯑꯃ ꯅꯪ ꯈꯪ ꯀꯩꯅꯣꯗꯔꯃ ꯑꯗꯨꯉꯥꯏꯔꯛꯄꯅꯤ ꯅꯠꯇ꯭ꯔꯥ ꯈꯪꯉꯦ ꯍꯥꯏꯔꯣꯅꯦ ꯅꯪ ꯍꯌꯦꯡ ꯑꯗꯨꯝ ꯊꯥꯕꯅꯦ ꯅꯠꯇ꯭ꯔꯥ ꯑꯗꯨ ꯊꯥꯔꯣꯏꯕ ꯦꯠꯇꯤꯡꯗꯗꯤ ꯔꯤꯛꯁꯇꯣ ꯌꯥꯝ ꯂꯩꯇꯦꯗꯅ ꯅꯪꯅ ꯈꯪꯉ ꯊꯥꯖꯕꯅꯤꯅ ꯑꯥꯎꯠꯀꯝꯗꯣ ꯃꯥꯅ ꯍꯩꯕꯅꯤ ꯃꯥꯅ ꯀꯥꯕ ꯌꯥꯏ ꯆꯥꯖꯇꯣ ꯌꯥꯝ ꯋꯥꯡꯅ ꯊꯥꯏꯅꯦꯕ ꯃꯣꯕꯤꯕꯤꯂꯤꯇꯤꯗ ꯑꯣꯏꯔꯛꯄ ꯌꯥꯕꯒꯤ ꯆꯥꯖꯇꯣ ꯑꯗꯨꯃꯥꯏꯅ ꯊꯥꯕꯅꯦꯕ ꯑꯗꯨꯅꯤ ꯑꯦꯛꯖꯦꯝꯄꯜ ꯍꯥꯏꯗꯅ ꯗꯥꯏꯔꯦꯛ ꯄꯩꯁꯥꯗꯣ ꯈꯪꯗ꯭ꯔꯒꯩ ꯊꯥꯖꯤꯟꯕꯤꯗꯨꯅꯦ ꯃꯥꯗꯣꯏꯁꯦ ꯀꯟꯒꯦ ꯌꯥꯔ
ꯉꯒꯤꯅꯦꯔꯗꯤ ꯇ ꯑꯕ ꯀ ꯭ꯝ ꯂꯡꯁ ꯀꯔꯤ ꯀꯔꯤꯅꯣꯅꯦ ꯀꯩꯅꯣ ꯂꯝꯗꯣ ꯀꯥꯎꯎꯊꯣꯛꯈ꯭ꯔꯦ ꯀꯩꯅꯣꯅꯤ ꯑꯥꯏꯁ ꯌꯥꯝ ꯂꯩꯕ ꯃꯐꯝꯅꯤ ꯋꯤꯟꯇꯔꯗ ꯌꯥꯝ ꯁꯥꯊꯤꯕ ꯋꯤꯟꯇꯔ ꯑꯣꯏꯕ ꯂꯝꯁꯦꯀꯣ ꯁꯝꯃꯔꯁꯤꯅ ꯁꯝꯃꯔ ꯃꯇꯝꯁꯤꯅ ꯈꯤꯇꯪꯗꯤ ꯐꯥꯕ ꯑꯗꯨꯗ ꯂꯪꯒ ꯅꯨꯄꯥꯈꯩꯁꯦ ꯀꯩꯅꯣ ꯋꯤꯟꯇꯔꯁꯦ ꯀꯃꯥꯏꯅ ꯂꯦꯜꯂꯤ ꯍꯪꯕ ꯌꯨ ꯊꯛꯑꯒ ꯒꯦꯝꯕꯜ ꯇꯧꯔꯒ ꯂꯩ ꯍꯥꯏꯅ ꯏꯕ ꯑꯟꯁꯔꯁꯤꯗ
ꯑꯝ
ꯇꯖ ꯑꯗꯨꯦ ꯀꯦꯝꯄꯜꯁꯦ ꯑꯉꯥꯡꯗ ꯑꯗꯨꯃꯥꯏꯅ ꯅ ꯃꯤꯅꯤꯡꯁꯦ ꯑꯩꯅ ꯍꯥꯏꯐꯦꯠꯇꯤ ꯍꯟꯈꯤꯕꯀꯣ ꯑꯗꯨꯥꯏꯅ ꯄꯩꯁꯥ ꯊꯥꯗꯣꯛꯄꯤꯗꯨꯅꯤ ꯇꯦꯝꯕꯂꯤꯡ ꯍꯥꯏꯔꯗꯤ ꯍꯥꯏꯈꯤꯕꯀꯣ
ꯎꯝ
ꯁꯨꯝ ꯈꯟꯖꯤꯜꯂꯨꯔꯒ ꯑꯩꯁꯦ ꯕꯦꯠꯇꯤꯡꯁꯤꯅ ꯀꯔꯤ ꯒꯦꯝꯕ꯭ꯂꯤꯡꯁꯤ ꯀꯔꯤ ꯑꯩꯁꯦ ꯉ
ꯎꯝ ꯑꯗꯒꯤ ꯍꯣꯏ ꯑꯩꯈꯣꯏ ꯁ꯭ꯋꯥꯏꯗ ꯍꯥꯏꯔꯗꯤ ꯌꯦꯡꯕꯜ ꯍꯥꯏꯔꯗꯤ ꯔꯒꯥꯎꯒꯨꯝꯕꯅꯦꯕ ꯑ ꯀꯥꯎꯁꯦ ꯑꯣꯏꯔꯛꯄ ꯌꯥꯔꯣꯏꯁꯤꯁꯤ ꯅꯦꯝꯃꯤꯗꯅ ꯔ
ꯍ
ꯑꯗꯨ ꯑꯗꯨꯅꯦ ꯀ
ꯑꯩ ꯂꯒꯥꯎꯒꯤ ꯊꯥꯔꯀꯦ ꯑꯩ ꯂꯒꯥꯎꯁꯤ ꯊꯥꯗ꯭ꯣꯏꯔꯤꯕꯣ
ꯀꯔꯤ
ꯑꯩ ꯂꯀꯥꯎꯕ ꯄꯩꯁꯥ ꯊꯥꯗ꯭ꯔꯤꯌꯦꯦ ꯑꯃꯨꯛꯐꯥꯎ ꯊꯥꯗ꯭ꯔꯤ ꯑꯩ ꯄꯨꯟꯁꯤꯒꯤ ꯅꯦꯕꯔ ꯂꯨꯄꯥꯝꯐꯧ
ꯊꯥꯃꯤꯟꯅꯕꯁꯦ ꯑꯩꯈꯣꯏꯅ ꯁꯔꯥ ꯄꯊ ꯁꯤꯒꯤꯅꯦ ꯏꯃ ꯅꯪ ꯑꯅꯤꯛꯄ ꯅꯉꯣꯟꯗꯨꯗꯤ ꯑꯩ ꯅꯨꯡꯁꯥꯕꯇꯣ ꯍꯥꯏꯔꯣꯏꯅꯦ
ꯑꯩꯒꯤ ꯂꯛꯁꯦ ꯆꯅ ꯈꯪꯉ
ꯅꯪ ꯉ ꯍꯥꯎꯁꯤ ꯇꯧꯃꯤꯟꯅꯔꯒ ꯅꯪꯅ ꯑꯩꯉꯣꯟꯗ ꯄꯣꯛꯍꯟꯕꯗꯣ
ꯑꯩꯗꯤꯀꯣ ꯑꯩꯒꯤ ꯂꯛꯁꯤꯗꯤꯅꯦ ꯀꯩ ꯍꯥꯏꯗꯣꯏꯅꯣ ꯈꯪꯗ꯭ꯔꯦ ꯑꯩ
ꯐꯥꯎꯖꯒꯗꯕꯅꯤ ꯑꯩ ꯂꯛꯁꯤ ꯌꯥꯔꯣꯏꯅꯦ ꯑꯩꯉꯣꯟꯗ ꯍꯥꯏꯔꯛꯀꯅꯨ ꯑꯩꯉꯣꯟꯗ ꯍꯥꯏꯔꯛꯀꯅꯨꯃ ꯑꯩꯅ ꯂꯥꯎꯃꯤꯟꯅꯁꯦ ꯍꯥꯏꯔꯒ ꯑꯩꯁ ꯑꯩ ꯂꯛꯁꯤ ꯌꯥꯔꯣꯏꯛꯇ ꯂꯩꯅ ꯂꯥꯎ ꯈꯥꯕꯤ ꯑꯣ ꯀꯗꯥꯧꯗ ꯑꯗꯨꯅꯅ
ꯀꯗꯥꯏꯗꯒꯤ ꯅꯨꯡꯇꯤꯒꯤ ꯍꯣꯝꯋꯔ ꯇꯧ ꯆꯠꯆꯕꯗꯣꯇꯣ ꯑꯣꯖꯥ ꯆꯦꯛ ꯇꯧꯔꯣꯏꯀꯣ ꯑꯩꯅ ꯍꯦꯛ ꯑꯁꯨꯝ ꯅꯨꯡꯇꯤꯒꯤ ꯍꯣꯝꯋꯔꯛꯁꯦ ꯇꯧꯔ ꯆꯠꯇꯣꯏꯅꯦꯕꯀꯣ ꯑꯣꯖꯥ ꯍꯣꯏ ꯑꯗꯨ ꯑꯣꯖꯥꯁꯤꯅ ꯆꯦꯛ ꯇꯧꯕꯤꯔꯛꯇ꯭ꯔꯦꯕꯀꯣ ꯑꯂꯣ ꯅꯨꯃꯤꯠ ꯃꯔꯤꯅꯤ ꯃꯉꯥꯅꯤꯁꯨ ꯇꯧꯔꯛꯇꯦ ꯁꯨꯝ ꯃꯥ ꯁꯨꯝ ꯑꯗꯨꯝ ꯄꯤꯁꯜꯂ ꯄꯤꯁꯜꯂ ꯆꯦꯛꯁꯨ ꯇꯧꯗꯕ ꯑꯗꯩꯗꯤ ꯑꯁ ꯃꯥ ꯆꯦꯛꯁꯨ ꯇꯧꯗꯧꯁꯤꯕꯨ ꯑꯩ ꯇꯧꯔꯔꯣꯏꯅ ꯇꯧꯗꯦꯕꯀꯣ ꯅꯣꯡꯃ ꯈꯥ ꯁꯤ ꯇꯧꯈꯠꯂꯛꯄ ꯆꯩ ꯆꯥꯔꯤꯕꯗꯨ
ꯑꯗꯨꯏꯗꯤ ꯃꯇꯝꯗꯨꯗꯤ ꯗꯥꯎꯅꯤꯗꯅ ꯗꯥꯎꯕꯁꯦ ꯆꯍꯤ ꯆꯍꯤ ꯈꯨꯗꯤꯡꯒꯤ ꯀꯨꯊꯤ ꯌꯦꯡꯅꯩꯁꯤꯅ ꯀꯔꯤꯒꯤꯅꯣ ꯃꯊꯪ ꯁꯊꯛ ꯆꯍꯤꯁꯤ ꯗꯥꯎ ꯌꯥꯒꯗ꯭ꯔꯥ ꯀꯃꯥꯏꯅ ꯌꯦꯡꯅꯩ ꯅꯠꯇ꯭ꯔꯣ
ꯌꯥꯔꯦ ꯌꯥꯔꯦ ꯑꯩꯅ ꯁꯤꯐꯥꯏꯔ ꯑꯣꯏꯔꯗꯤ ꯂꯥꯟ ꯇꯧꯋꯦ ꯑꯗꯨꯅꯦ ꯑꯩꯒꯤ ꯂꯛꯁꯤꯗꯤ ꯄꯨꯔꯥ ꯕꯤꯔꯥꯑꯅꯤ
ꯑꯣꯏꯔꯗꯤ ꯍꯟꯗ ꯑꯣꯏꯔꯗꯤ ꯅꯪ ꯀꯩꯅꯣ ꯇꯧꯒꯗꯥ ꯂꯩꯗꯣꯏꯅꯤ ꯀꯩꯅꯣꯅꯦ ꯑꯦ
ꯑꯩ ꯏꯁꯥꯒꯤ ꯂꯛꯁꯤꯗꯗꯤ ꯑꯩ ꯊꯥꯖꯕ ꯁꯝ ꯊꯝꯗ꯭ꯔꯦ
ꯑꯩꯗꯤ ꯊꯝꯃꯤ ꯅꯪ ꯅꯪꯒꯔꯤꯒꯧ ꯅꯪꯒꯔꯤꯒ ꯕꯦꯠꯇꯤꯡ ꯇꯧꯃꯤꯟꯅꯔꯣꯏ
ꯌꯥꯔꯨꯕꯅ ꯑꯩꯒꯤ ꯂꯛꯁꯦ ꯂꯧꯅꯔꯛꯀꯅꯦꯕ
ꯕ ꯑꯩꯈꯣꯏꯁꯨ ꯌꯥꯕ ꯃꯤ ꯅꯠꯇꯦ ꯀꯩꯅꯣ ꯑꯗꯨꯒꯤꯗꯤ ꯍꯥꯏꯕ ꯀꯔꯤꯒꯨꯝꯕ ꯀꯦꯝꯣꯜ ꯇꯧꯒꯦ ꯍꯥꯏ ꯇꯥꯔꯗꯤ ꯐꯥꯎꯔꯣꯏꯗꯕꯗꯨꯗ ꯋꯥꯁꯦ ꯍꯥꯏꯔꯗꯕꯅꯦꯕ ꯑꯗꯕꯤꯠ ꯍꯥꯞꯄ ꯅꯠꯇ꯭ꯔꯥ
ꯃꯥꯅꯤ ꯑꯗꯣ ꯑꯩꯗꯤ ꯄꯨꯔ ꯊꯥꯔꯣ ꯑꯩꯗꯤ ꯁꯨꯡ ꯑꯐꯥꯎꯗꯧ ꯃꯥꯗꯦ ꯄꯩꯁꯥꯗꯣ ꯄꯥꯝꯃꯨꯑꯕ
ꯀꯔꯤ ꯍꯥꯏꯖ
ꯐꯥꯎꯔꯛꯑꯕꯨꯗꯤ ꯐꯔꯦꯅꯦ ꯍꯜꯂꯅꯤꯅꯦꯀꯣ ꯐꯥꯎꯗ꯭ꯔꯗꯤ ꯊꯥꯒꯤ ꯄꯣꯠꯇꯣ ꯄꯨꯔꯥ ꯃꯥꯡꯗꯣꯏꯅꯦ ꯉꯧꯔꯣ ꯉꯧꯒꯦ
ꯑ ꯑꯗꯨꯅꯤ ꯎꯝ ꯍꯥꯏꯔꯛꯇꯣꯔꯦ ꯑꯩ ꯍꯥꯏꯅꯤꯡꯕ ꯋꯥꯁꯦ ꯑꯃꯨꯛ ꯍꯥꯏꯍꯟꯗꯣꯔꯦ
ꯇ
ꯀꯁ ꯅꯠꯇ
ꯍꯗꯦ ꯑꯗ ꯋꯥ ꯃꯅꯤ ꯆꯤꯟꯊꯤꯕꯥ
ꯗ ꯋꯥ ꯅꯝꯕꯗ ꯑꯗꯨꯒ
ꯄ꯭ꯔꯣꯐꯦꯅꯤꯇꯤ ꯇꯧꯒꯅꯨꯀꯣ
ꯒ ꯃꯅꯀꯤ ꯁꯥꯅꯤ ꯁꯂ ꯁꯗ ꯃꯤꯁꯇꯞꯗꯣ ꯇꯧꯔꯛꯀꯅ ꯍꯥꯏꯕ ꯑꯩꯅ ꯍꯥꯏꯕꯗꯤ
ꯠꯇꯕ ꯇꯧꯗꯦ
ꯑꯩꯅ ꯒꯦꯝ ꯇꯧ ꯀꯌꯥꯅ ꯀꯥꯏꯒꯗꯣ ꯑꯩ ꯈꯪꯍꯧꯏ
ꯅꯪꯅ ꯦꯝꯇ ꯇꯧꯔꯒ
ꯑꯩꯅ ꯆꯥꯈꯤꯕ ꯃꯌꯥꯝꯗꯣ ꯀꯌꯥꯅꯣ
ꯑꯣ ꯑꯣꯛꯇꯣꯄꯁ ꯇꯩꯔ ꯅꯪ ꯑꯣꯛꯇꯣꯄꯁ ꯍ
ꯃꯣꯏ ꯆꯥꯃꯦ ꯀꯩꯩꯅ ꯑꯗꯨ ꯈꯔ ꯁꯤꯗ ꯑꯦ
ꯆꯥꯗꯤ ꯆꯥꯈꯤꯕꯅꯤ ꯑꯩꯁꯦ ꯅꯪꯅ ꯐꯅꯥꯅꯗꯤ ꯄꯤꯖꯈꯤꯕꯅꯦ
ꯃꯤ ꯑꯣꯏꯔꯝꯃꯦꯅꯅ ꯑꯩꯅ ꯈꯪꯉꯕꯅꯦ
ꯑꯗꯣ ꯑꯩꯗꯤ ꯊꯥꯅꯤꯡꯗꯦꯕ ꯑꯩ ꯇꯜꯂꯦꯕ ꯑꯩꯇ ꯑꯗꯨꯝ ꯊꯕꯛ
ꯆꯪ ꯈꯪ ꯈꯒꯍꯖ
ꯅꯪꯗ ꯑꯩꯅ ꯈꯪꯉꯤ
ꯑꯩꯅ ꯀꯩꯗꯧꯔꯦ
ꯉꯦꯥꯉꯦ ꯅꯪꯅ ꯈꯪꯕꯗꯧꯅꯦ ꯑꯩꯅꯁꯤꯦ ꯅꯪ ꯈꯪꯉꯤ
ꯇꯗꯦꯗ ꯈꯕ ꯅꯉꯣꯟꯗꯒꯤꯁ ꯀꯔꯤꯝꯇ ꯄꯤꯖꯅꯤꯡꯗꯕꯅꯤ ꯑꯩꯉꯣꯟꯗꯗꯤ
ꯑꯗꯨꯗꯤ ꯍꯥꯉꯨꯗ
ꯑꯗꯨ ꯁꯣꯝꯗ ꯏꯁ ꯈꯤꯇꯪ ꯄꯩꯁꯥ ꯈꯤꯇꯪ ꯐꯪꯕꯗ ꯄꯤꯖꯔꯦꯗꯅ ꯁꯤꯗ ꯇꯧꯅꯤ ꯃꯥꯅꯗꯤ ꯄꯩꯁꯥ ꯐꯪꯉꯗ꯭ꯔ ꯑꯩꯉꯣꯟꯗ ꯑꯩꯉꯣꯟꯗ ꯑꯗꯨꯝ ꯊꯣꯛꯧꯖꯤꯜꯂꯛꯏꯅꯦ ꯃꯥꯅ
ꯀꯔꯤ ꯅꯪ ꯑꯩ ꯌꯣꯜꯂꯤꯁꯦ ꯀꯩꯒꯤꯅꯣ
ꯄꯨ ꯅꯪ ꯃꯣꯔꯁꯤꯦ
ꯅꯪꯁꯨ ꯃꯑꯣꯡ ꯑꯃꯅꯦ ꯑꯩ ꯅꯪꯉꯣꯟꯗ ꯄꯤꯖꯗꯕ꯭ꯔꯥ ꯁꯨꯡꯣꯏ ꯄꯤꯖꯗꯕ꯭ꯔꯥ ꯑꯩ
ꯖꯣꯏ ꯐꯕꯤꯖꯣꯏ ꯕꯤꯖꯣꯏ
ꯑꯗꯨꯗꯥꯏꯗꯤ ꯍꯥꯏꯒꯅꯨꯀꯣ
ꯏꯖꯩ ꯍꯥꯏꯁꯤꯒꯦ ꯑꯩꯁꯨꯣ
ꯊꯋꯥꯏꯁꯦ ꯈꯨꯄꯥꯛꯥꯛꯇ ꯍꯥꯞꯄꯒ ꯑꯩꯅ ꯇꯧꯈꯤꯕ ꯃꯌꯥꯝꯗꯣ
ꯈꯔꯗꯤꯁꯤ ꯑ ꯅꯣꯛ ꯂꯤꯀ
ꯎ
ꯑ ꯄꯇꯔ ꯆ ꯀ꯭ꯔꯕ
ꯆꯥꯛꯈꯥꯏ
ꯑꯥꯎ ꯄꯗꯤ ꯌꯨꯝ ꯂꯩꯕ꯭ꯔꯥ
ꯂꯩꯕꯅꯤ
ꯌꯥꯔꯣ ꯌꯦ ꯑꯗꯨꯗꯤ
ꯏ ꯈꯨꯃꯥꯒꯒꯥꯔꯤ ꯄꯨꯒ꯭ꯔꯥꯕꯤꯅꯅꯦ
ꯑꯣꯝ
ꯑꯩꯁꯦ ꯂꯣꯛ ꯊꯣꯡꯉꯕ ꯆꯥꯅꯤꯡꯉꯦꯕ
ꯍꯥꯎ ꯆꯣ ꯍꯥꯎ ꯂꯍꯦꯜꯁꯨ ꯀꯩꯅ
ꯑꯗꯨ ꯆꯠꯍꯟꯗꯧꯗꯣ ꯑꯣꯛ ꯌꯣꯟꯕꯁꯦ ꯑꯩꯈꯣꯏ ꯀꯩꯊꯦꯜꯗꯨꯗ ꯗꯥꯏꯔꯦꯛ ꯌꯣꯟꯗꯦ ꯆꯠꯂꯦꯕ ꯈꯔ ꯁꯥꯡꯅ ꯆꯠꯂꯦꯕ ꯈꯣꯡ ꯆꯠꯄꯗꯨꯗꯤ ꯁꯥꯡꯉꯦꯕ
ꯑꯩ ꯀꯁ ꯍꯥꯄꯗꯨꯗꯤ ꯋꯥꯠꯇꯕ
ꯒꯥꯔꯤ ꯃꯆꯥꯗ ꯂꯩꯔꯗꯤ ꯏꯅꯥꯎ ꯄꯋꯥꯁꯦ ꯍꯔꯥꯎ ꯍꯔꯥꯎ ꯆꯠꯂꯩꯗꯅ ꯈꯣꯡ ꯆꯠꯄꯗꯨꯗꯤ ꯑꯣꯇꯣꯕ꯭ꯔ ꯣ ꯇꯣꯡꯉ ꯆꯠꯄꯤꯕ ꯄꯣꯛꯑꯣꯕ
ꯆꯄꯗ ꯇꯔꯥ ꯇꯔꯥ ꯃꯨꯉꯥꯏ ꯆꯪꯅꯤ ꯆꯪꯗ ꯅꯠꯇ꯭ꯔꯣ ꯍꯦꯟꯕ꯭ꯔꯣ ꯇꯔꯥꯗꯒꯤ
ꯋꯥꯥꯡꯗꯗ
ꯇꯞ ꯆꯥꯅꯤꯡꯉꯦ ꯑꯗꯨꯗꯤ ꯂꯩꯍꯜꯂꯨꯔꯣ ꯍꯣꯇꯣ ꯕꯣꯔꯥ ꯈꯔ ꯄꯤꯔꯒ
ꯑꯗꯣ ꯅꯍꯥꯟ ꯏꯃꯥꯟꯅꯕꯤ ꯑꯃ ꯂꯥꯛꯑꯝꯃꯦꯕꯀꯣ ꯃꯥꯅ ꯑꯩꯁꯦ ꯍꯦꯛ ꯎꯕ ꯀꯩ ꯍꯥꯏꯔꯒꯦꯗ ꯏꯃ ꯅꯪ ꯅꯈꯠꯂꯝꯃꯦ ꯍꯥꯏꯌꯦꯕꯀꯣ ꯑꯩꯁꯨ ꯎꯕ ꯍꯦꯛ ꯎꯕꯒꯅꯦꯕ ꯃꯥꯒꯤ ꯐꯁ ꯔꯤꯌꯦꯛꯁꯟꯁꯦ ꯃꯥ ꯅꯪ ꯅꯣꯏꯈꯠꯂꯝꯃꯦ ꯃꯥꯏ ꯄꯥꯛꯊꯣꯛꯑꯦ ꯑꯩ ꯁ ꯍꯥꯟ ꯑꯗꯩ ꯄꯥꯛ ꯂꯩꯔꯕ ꯑꯩꯒꯤ ꯃꯥꯏꯁꯦ ꯑꯃꯛꯀ ꯄꯥꯛꯊꯣꯔꯛꯗꯤ ꯀꯩꯃꯥꯂ ꯑꯃꯅꯤꯅꯤ
ꯑꯩ ꯊꯝꯃꯒꯦ ꯌꯥꯔꯦ ꯅꯪ ꯉꯃꯥꯏꯕ ꯄꯥꯎꯦꯝꯃ ꯍꯧꯧꯔꯝ
ꯍ